ꯍꯜꯂꯣ
ꯅꯧꯆꯥ
ꯂꯛꯑꫭ ꯏꯆꯦ ꯑꯩꯖꯦ ꯏꯆꯦꯒꯤ ꯅꯝ ꯏꯁꯩꯒꯤ ꯅꯝꯕꯔꯁꯦ ꯍꯟꯗꯛ ꯐꯣꯟ ꯌꯥꯗꯕꯗꯒꯤ ꯀꯛꯈꯤꯕ
ꯑꯥ
ꯁꯦꯞ ꯂꯩꯔꯝꯗ꯭ꯔꯕ ꯑꯗ ꯀꯅꯥꯅꯣꯅ ꯌꯦꯡꯉꯦ ꯑꯗꯨꯒ ꯏꯆꯦ ꯑꯣꯏ ꯂꯩꯔꯝꯃꯦ
ꯑꯩ ꯑꯣ ꯁꯦꯚ ꯇꯧꯁꯤꯜꯂꯣ ꯁꯦꯚ ꯇꯧꯁꯤꯜꯂꯣ
ꯀꯣꯟ ꯌꯥꯗꯕꯁꯤ ꯅꯨꯡꯉꯥꯏꯇꯕꯅꯤ ꯌꯥꯝꯅ
ꯅꯨꯡꯉꯥꯏꯇꯦ ꯑꯗꯨꯅꯦ ꯅꯝꯕꯔ ꯂꯣꯏ ꯃꯥꯡꯈꯤꯗꯅꯅꯦ ꯏꯁꯦ ꯍꯧꯖꯤꯛꯀꯥꯟ
ꯎꯝ ꯆꯥꯛ ꯏꯁꯤꯡꯒꯗꯤ ꯆꯥꯔꯕꯣ ꯅꯪꯕꫭ
ꯍꯣꯏ ꯏꯆꯦ ꯆꯥꯕꯨꯗꯤ ꯆꯥꯗ꯭ꯔꯤ ꯊꯣꯡꯕꯗꯤ ꯂꯣꯏꯔꯦ
ꯎꯝ
ꯏꯆꯦꯗꯤ ꯆꯥꯔꯕꫭ
ꯑꯩ ꯆꯥꯛ ꯆꯥꯊꯣꯛꯑꯦ
ꯀꯔꯤ ꯃꯊꯦꯜ ꯏꯆꯦ
ꯑꯣ ꯉꯁꯤꯗꯣ ꯉꯥ ꯊꯣꯡꯉꯦ ꯏꯔꯣꯟꯕ ꯑꯃꯒ
ꯑꯁ ꯑꯍꯥꯎꯕ ꯏꯟꯖꯥꯡ ꯅꯤꯅꯦ ꯏꯆꯦ
ꯎꯝ ꯑꯍꯥꯎꯕ ꯉꯥꯛꯇ ꯆꯥꯔꯒ ꯈꯔ ꯅꯣꯏꯍꯜꯂꯒꯦꯅꯅꯦ ꯇꯧꯔꯤ ꯅꯣꯏꯌꯨꯗꯤ ꯌꯥꯗ꯭ꯔꯕ
ꯑꯍ ꯏꯆꯦ ꯑꯩꯈꯣꯏꯗꯤ ꯃꯥꯏꯔꯦꯟ ꯊꯣꯡꯉꯤꯗ ꯍꯥꯎ ꯗꫭꯏꯔ ꯍꯥꯎꯔꫭꯏ ꯗꫭꯏꯔ ꯈꯪꯉꯦ
ꯄꯨꯟꯗꯕꯁꯨ ꯀꯨꯏꯔꯦ ꯑꯝꯇꯪ ꯄꯨꯟꯁꯦ ꯅꯣꯏ ꯆꯦ ꯍꯣꯏ ꯑꯥ ꯑꯗꯒꯤ ꯆꯦ ꯔꯤꯅꯨ ꯍꫭꯏ ꯃꯌꯥꯝ ꯇꯧꯔꯒ ꯑꯩꯈꯣꯏ ꯆꯥꯛ ꯆꯥꯔ ꯑꯃ ꯆꯥꯔꯒ
ꯍꯣꯏ ꯌꯥꯏꯌꯦ ꯏꯆꯦ ꯀꯥꯏꯗ ꯄꯨꯟꯁꯤꯒꯦ ꯏꯆꯦ
ꯃꯐꯝꯁꯤꯗꯤ ꯈꯔ ꯅꯨꯡꯉꯥꯏꯒꯗꯕ ꯃꯐꯝ ꯑꯗꯨꯝ ꯄꯨꯟꯕꯗ ꯅꯨꯡꯉꯥꯏꯕ ꯈꯔ ꯍꯆꯤꯛ ꯂꯥꯡꯕꯀꯣ ꯍꯧꯖꯤꯛꯇꯤ ꯁꯥꯕꯅꯤ ꯅꯅꯦ ꯑꯗꯨꯃꯥꯏꯅ ꯈꯔ ꯅꯨꯡꯉꯥꯏ ꯊꯕꯛ ꯃꯐꯝ ꯌꯦꯡꯉꯒꯅꯦ ꯍꯟꯗꯛ ꯁꯟꯗꯦꯁꯤꯗ ꯄꯨꯟꯁꯦ ꯀꯨꯏꯔꯦ ꯎꯅꯗꯕ
ꯎꯝ ꯄꯨꯟꯖꯦ ꯄꯨꯟꯖꯦ ꯏꯆꯦ
ꯎꯅꯗꯕ ꯀꯨꯏꯃꯟꯗꯅ ꯀꯥꯎꯊꯣꯛꯈ꯭ꯔꯅꯤ
ꯀꯥꯎꯕꯨꯗꯤ ꯀꯥꯎꯔꯣꯏꯗ ꯏꯆꯦ ꯑꯗꯣ ꯑꯃꯨꯛ ꯑꯃꯨꯛ ꯄꯨꯟꯊꯣꯛ ꯐꯟꯅꯗꯤ ꯐꯩ ꯏꯆꯦ
ꯐꯩꯌꯦ ꯑꯗꯨꯅꯤ
ꯎꯝ ꯑꯗꯨ ꯏꯆꯦ ꯑꯩꯈꯣꯏ ꯄꯨꯟꯕꯁꯦ ꯆꯥꯛꯁꯦ ꯑꯥꯗ ꯃꯐꯝꯗꯨꯗ ꯑꯣꯏꯅ ꯆꯥꯔꯨꯁꯦ ꯍꯥꯏꯕ꯭ꯔꯥ ꯅꯠꯇ꯭ꯔꯒ ꯑꯆꯥꯄꯣꯠ ꯑꯣꯏꯅ ꯆꯥꯁꯦ ꯍꯥꯏꯕ꯭ꯔꯥ ꯏꯆꯦ
ꯆꯥꯛ ꯑꯣꯏꯅ ꯑꯗꯨꯃꯥꯏꯅ ꯆꯥꯔꯁꯨ ꯌꯥꯏꯌꯦ ꯍꯥꯏꯗꯤ ꯄꯤꯛꯅꯤꯛꯀꯤ ꯇꯥꯏꯞꯇꯀꯣ ꯑꯗꯨꯃꯥꯏꯅ ꯇꯧꯔꯒ ꯍꯥꯏꯗꯤ ꯑꯃꯅ ꯑꯃ ꯊꯣꯡꯉꯒ ꯑꯃꯅ ꯑꯃ ꯇꯧꯔꯛꯑꯒ ꯀꯣ
ꯍꯣꯏ ꯌꯥꯏ ꯑꯥꯗ ꯄꯨꯂꯞ ꯆꯥꯔꯨꯕ
ꯎꯝ ꯑꯗꯨ ꯀꯩꯅꯣꯗꯣ ꯑꯥ ꯆꯦ ꯃꯤꯃꯤꯗꯨꯗꯤ ꯗꯦꯜꯂꯤꯗꯒ ꯆꯠꯈ꯭ꯔꯦ ꯍꯥꯏꯅꯦ
ꯑꯥ ꯆꯠꯈꯔ꯭ꯦ ꯃꯥꯥꯏ ꯏꯁꯇꯦꯇꯁꯇꯣ ꯌꯥꯝ ꯊꯝꯃꯛꯑꯦ ꯎꯏꯌꯦ ꯏꯆꯦ
ꯑꯥ ꯑꯩꯗꯤ ꯑꯩꯁꯨ ꯑꯗꯥꯏ ꯎꯏꯌꯦ ꯌꯥꯝ ꯅꯨꯡꯉꯥꯏꯔꯥ ꯃꯥꯜꯂꯦ ꯑꯥꯗ
ꯃꯥꯟꯅꯦ ꯁꯥꯗꯤ ꯁꯥꯔꯝꯒꯅꯤ ꯏꯆꯦ ꯍꯖꯤꯛ
ꯎꯝ ꯎꯝ ꯅꯍꯥꯟ ꯍꯥꯏꯐꯦꯠ ꯃꯦꯁꯦꯖ ꯊꯥꯅꯩꯌꯦ ꯑꯗ ꯁꯥꯗꯤ ꯌꯥꯝ ꯁꯥꯏꯌꯦ ꯅꯨꯡ ꯅꯨꯡꯉꯥꯏ ꯈꯣꯠꯂꯦ ꯇꯧꯔꯛꯑꯦ ꯑꯩꯅ ꯐꯔꯦ ꯐꯔꯦ ꯀꯣꯏꯕ ꯌꯥꯕ ꯀꯣꯏ ꯍꯧꯔꯣ ꯍꯥꯏ ꯑꯁ ꯁꯥꯃꯟꯗꯅ ꯀꯣꯏꯕ ꯊꯣꯛꯄꯒ ꯐꯪꯗꯦ ꯏꯕꯦꯝꯃ ꯇꯧꯔꯛꯑꯦ ꯑꯥ ꯃꯥꯗꯣ ꯄꯣꯁꯇꯤꯡ ꯌꯥꯎ ꯚꯣꯠꯅꯤ ꯍꯥꯏꯕ꯭ꯔꯥ ꯀꯩꯅꯣꯝ ꯍꯥꯏꯅꯦ
ꯑꯣ
ꯑꯦꯛꯖꯥꯝ ꯃꯌꯥꯗ ꯑꯣꯏꯅ ꯊꯣꯛꯂꯛ ꯑꯅꯤ ꯀꯥꯏꯅ ꯑꯥ
ꯍꯣꯏ ꯑꯦꯛꯖꯥꯝꯗꯣ ꯊꯣꯛꯂꯛꯀꯅꯤ ꯃꯅꯤꯄꯨꯔꯗꯅ ꯑꯦꯛꯖꯥꯝ ꯊꯥꯕ ꯅꯨꯡꯉꯥꯏ ꯀꯥꯏꯅꯒꯗꯤ ꯍꯥꯏꯔꯝꯃꯤ
ꯎꯝ ꯑꯗ ꯑꯩꯅ ꯑꯍꯣꯡ ꯑꯆꯥꯎ ꯈꯔ ꯂꯩꯔꯛꯑꯣ ꯎꯝ
ꯎꯝ ꯍꯣꯏ ꯃꯣꯏꯗꯨꯅ ꯈꯔꯗꯤ ꯍꯣꯡꯉꯝꯒꯅꯤ
ꯎꯝ ꯍꯣꯡꯉꯦ ꯍꯥꯏꯌꯦ ꯃꯣꯏꯒꯤ ꯁꯣꯔꯣꯖꯤꯅꯤ ꯗꯀꯥꯗꯤ ꯄꯣꯠꯇꯣ ꯑꯗꯨꯝ ꯐꯨꯔꯤꯠꯀꯥꯁꯦ ꯐꯖ ꯐꯖꯕ ꯑꯗꯨꯝ ꯌꯥꯡꯈꯩ ꯆꯥꯝꯃ ꯄꯤꯕ ꯈꯣꯡꯎꯞꯀꯥꯁꯦ ꯌꯥꯝ ꯍꯣꯡꯉꯦ ꯍꯥꯏꯌꯦꯕ ꯄꯣꯠꯇꯣ ꯑꯗꯨꯕꯨ ꯇꯧꯕꯇꯕꯨ ꯈꯔ ꯈꯟꯕ ꯊꯤꯕ ꯊꯤꯕ ꯀꯟꯗ꯭ꯔ
ꯎꯝ ꯑꯗꯨꯕꯨꯗꯤ ꯏꯆꯦ ꯍꯥꯏꯗꯤ ꯄꯩꯁꯥ ꯍꯣꯡꯕꯥꯅꯤꯅꯥꯀꯣ
ꯎꯝ ꯅꯣꯏ ꯍꯧꯖꯤꯛꯀꯥꯟꯗꯤ ꯁꯥꯕ ꯃꯇꯝꯁꯨ ꯑꯣꯏꯕꯅꯤꯅꯅꯦ ꯑ ꯀꯩꯅꯣꯗꯤ ꯇꯧꯕ ꯑꯗꯨꯒ ꯀꯣꯏꯕꯗꯤ ꯑꯗꯨꯝ ꯅꯨꯡꯉꯥꯏꯕ ꯃꯐꯝ ꯑꯣꯏꯗꯅꯀꯣ ꯗꯦꯜꯂꯤꯁꯦ ꯑꯗꯨꯝ ꯑꯗꯥꯏ ꯑꯅꯛꯄ ꯗꯤꯜꯂꯤꯒꯤ ꯃꯐꯝ ꯑꯗꯨꯝ ꯏꯟꯗꯤꯌꯥ ꯒꯦꯠ ꯑꯒ꯭ꯔꯥ ꯑꯗꯨ ꯑꯗꯥ ꯑꯗꯨꯝ ꯃꯌꯥꯝ ꯂꯩꯗꯅ ꯂꯣꯇꯁ ꯇꯦꯝꯄꯥꯜ ꯑꯗꯥꯒꯤꯗꯤ ꯔꯦꯠ ꯐꯣꯔꯠ ꯑꯗꯨ ꯑꯗꯥ ꯀꯥꯏꯅ ꯃꯌꯥꯝ ꯂꯩꯇ꯭ꯔꯥ ꯑꯦ ꯅꯪ ꯅꯨꯡꯉꯥꯏꯔꯦꯅꯦ ꯃꯌꯥꯝ ꯀꯣꯏꯕ ꯌꯥꯔꯦ ꯍꯥꯏꯕ ꯁꯥꯕꯅꯤꯅ ꯈꯔ ꯏꯪꯊꯔꯒꯦ ꯏꯪꯑꯀꯥꯟꯗ ꯑꯣꯏꯅ ꯀꯣꯏꯔꯅꯤ
ꯎꯝ ꯏꯆꯦ ꯑꯩꯈꯣꯏꯁꯨ ꯈꯔ
ꯅ ꯍꯥꯏꯕ
ꯏꯆꯦ ꯈꯣꯏꯁꯨ ꯈꯔ ꯂꯩꯗꯤ ꯇꯥꯁ ꯃꯍꯜ ꯌꯦꯡ ꯆꯠ ꯌꯥꯕꯅꯦ
ꯌꯥꯏ ꯆꯠꯁꯦ ꯑꯗꯣ ꯍꯧꯖꯤꯛꯇꯤ ꯁꯥꯕꯅꯤꯅꯅꯦ ꯑꯩꯗꯤ ꯑꯁꯥꯕꯁꯦ ꯀꯌꯥ ꯆꯥꯟꯅꯕ ꯑꯣꯏꯗꯦ
ꯍꯣꯏ ꯑꯗꯨ ꯈꯔ ꯏꯪꯊꯔꯒ ꯆꯠꯂꯁꯦ ꯏꯆꯦ ꯄꯩꯁꯥ ꯅꯨꯡꯁꯥ ꯈꯔ ꯀꯣꯝꯃꯀꯥꯟꯗ
ꯀꯣꯏ ꯊꯥꯔꯨꯁꯦ
ꯅꯩꯊꯔꯁꯤ ꯍꯥꯏ ꯑꯗꯨꯅꯦ ꯑꯩꯈꯣꯏꯗꯤ ꯃꯅꯤꯄꯨꯔꯗ ꯑꯗꯨꯝ ꯂꯣꯏꯁꯜ ꯗꯣꯔꯥꯕ ꯀꯩꯅꯣꯝ
ꯂꯣꯁꯟꯒꯨꯝꯨꯝꯖꯤ ꯂꯣꯁꯟꯒꯨꯝꯁꯤ ꯇꯥꯖ ꯃꯍꯍꯜꯗꯣ ꯍꯥꯏꯒꯨꯝꯗꯅ ꯌꯦꯉꯨꯁꯤ ꯑ ꯑꯩꯈꯣꯏꯒꯤ ꯀꯩꯅꯣꯒ ꯄꯨꯔꯒ ꯐꯅꯦꯛ ꯐꯤꯒ ꯄꯨꯔꯒ ꯃꯤ ꯐꯣꯇꯣ ꯔꯤꯜꯁꯀ ꯌꯥꯝ ꯅꯝꯅꯗ꯭ꯔꯥ
ꯍꯣꯏ ꯑꯩꯈꯣꯏ ꯃꯤꯇꯩꯒꯤ ꯎꯝ
ꯑꯗꯨ ꯃꯅꯨꯡꯗꯗꯤ ꯀꯔꯤꯝꯐꯥꯎ ꯂꯩꯇꯦ ꯍꯥꯏꯌꯦ ꯃꯄꯥꯟꯒꯤ ꯐꯖꯕ ꯈꯛꯇꯅꯦꯌꯦ ꯆꯥꯎꯕꯗꯤ ꯈꯨꯠ ꯆꯥꯎ ꯑꯃ ꯆꯥꯎꯋꯦ ꯒꯦꯠ ꯃꯔꯤꯒ ꯄꯥꯜꯂꯦ ꯍꯥꯏꯅꯦ
ꯑ ꯑꯩꯗꯣ ꯅꯨꯅꯨꯡꯗꯥꯡꯗꯒꯗꯤ ꯌꯥꯝ ꯐꯖꯩ ꯍꯥꯏꯌꯦ ꯏꯆꯦ ꯅꯨꯃꯤꯗꯥꯡꯗ ꯌꯥꯝ ꯐꯖꯩ ꯍꯥꯏꯌꯦ ꯎꯝ ꯀꯣꯏꯔꯨꯁꯦ ꯃꯈꯜ ꯃꯈꯜ ꯈꯪꯗꯦ ꯀꯔꯝ ꯀꯥꯟꯗꯕꯨ ꯀꯣꯏ ꯐꯝꯗꯣꯏꯅꯣ ꯈꯪꯖꯗꯦ ꯏꯆꯦ ꯆꯠꯅꯤꯡꯕ ꯇ ꯉꯥꯏꯔꯦ
ꯑꯗꯨꯅꯦ ꯐꯪꯉꯛꯈꯤꯅꯤ ꯐꯪꯉꯛꯈꯤꯅꯤ ꯈꯟꯕꯨ ꯈꯜꯂꯗꯤ ꯁꯣꯏꯗꯅ ꯐꯪꯗꯣꯔꯣꯝꯅꯦ ꯍꯥꯏꯅꯕꯗꯣ
ꯑ ꯏꯆꯦ ꯍꯧꯖꯤꯛ ꯀꯥꯟ ꯀꯩ ꯀꯩ ꯍꯣꯠꯅꯔꯤꯒꯦ
ꯑꯩꯁꯦ ꯃꯔꯨꯞ ꯃꯄꯥꯡ ꯈꯔ ꯇꯧ ꯑꯗꯒꯤꯗꯤ ꯑꯗꯨꯃꯥꯏꯅ ꯇꯧꯔꯒ ꯐꯤ ꯈꯔ ꯁꯥ ꯇꯧꯔ ꯂꯩꯔꯤꯌꯦ
ꯎꯝ
ꯑ ꯔꯥꯅꯤꯒꯨꯝꯕꯗꯣ ꯁꯥꯌꯦ ꯑꯗꯣ ꯃꯔꯨꯞ ꯇꯧꯁꯦꯅ ꯑꯉꯥꯡ ꯅꯨꯄꯤ ꯃꯆꯥ ꯆꯥ ꯈꯔ ꯑꯩꯈꯣꯏ ꯁ꯭ꯋꯥꯏꯒꯤꯀꯣ
ꯑꯣ
ꯃꯣꯏꯅ ꯃꯔꯨꯞꯞ ꯇꯧꯁꯦꯅ ꯍꯥꯏꯔꯤꯍꯦ ꯑꯩꯅ ꯍꯣꯏ ꯇꯧꯁꯦꯅ ꯍꯥꯏꯕ
ꯎꯝ
ꯃꯔꯨꯞ ꯈꯔ ꯇꯧꯒꯦꯅ ꯈꯜꯂꯦ ꯑꯗꯨ ꯅꯣꯏꯁꯨ ꯌꯥꯎꯅꯤꯡꯉꯗꯤ ꯌꯥꯎꯀꯣ ꯑꯩꯉꯣꯟꯗ ꯔꯥꯅꯤ ꯃꯔꯨꯞꯛꯇꯣ ꯍꯌꯦꯡꯋꯥꯏꯒꯤ ꯈꯔ ꯄ꯭ꯂꯥꯟ ꯇꯧꯔꯒ
ꯑ ꯍꯣꯏ ꯔꯥꯅꯤ ꯑꯃ ꯁꯨꯝ ꯏꯟꯕꯗꯣ ꯀꯩꯁꯨ ꯐꯨꯜꯕꯥꯛꯇꯒꯗꯤ ꯍꯧꯖꯤꯛ ꯂꯨꯄꯥ ꯂꯤꯁꯤꯡ ꯇꯔꯥ ꯂꯣꯏ ꯍꯦꯟꯅꯔꯦꯕ
ꯍꯦꯟꯅꯦ ꯍꯦꯟ
ꯍꯥꯏꯗꯤ ꯂꯨꯄꯥ ꯂꯤꯁꯤꯡ ꯇꯔꯥ ꯄꯨꯊꯣꯛꯑꯒ ꯐꯤ ꯑꯃ ꯂꯩꯕꯗꯤ ꯉꯝꯗꯦꯕ꯫
ꯉꯝꯗꯦ ꯎꯝ꯫ ꯃꯔꯨꯞꯇꯗꯤ ꯑꯗꯨ ꯇꯨꯡꯁꯤ ꯂꯒ
ꯍꯣꯏ ꯑꯗꯨꯃꯥꯏꯅ ꯑꯃ ꯏꯟꯗ꯭ꯔꯗꯤ ꯃꯥꯅꯦ ꯑꯗꯨꯒꯨꯝꯅ ꯑꯃ ꯇꯧ
ꯎꯝ ꯃꯌꯦꯛ ꯀꯩꯀꯥꯗꯨꯁꯨ ꯅꯣꯏꯅꯅꯦ ꯑꯄꯥꯝꯕ ꯂꯩꯔꯁꯨꯅꯦ ꯍꯥꯏꯔꯛꯑꯣ
ꯎꯝ ꯍꯣꯏ ꯏꯆꯦ ꯍꯥꯏꯔꯒꯦ ꯑꯗꯨꯅꯦ ꯑꯗꯨꯃꯥꯏꯅ ꯈꯔ - ꯈꯔ ꯌꯥꯎꯔꯒ ꯏꯟꯗ꯭ꯔꯗꯤ ꯏꯆꯦ ꯍꯧꯖꯤꯛꯀꯥꯟꯗꯤ ꯐꯤꯁꯤꯁꯨ ꯃꯤꯅ ꯏꯟꯅꯔꯤꯗꯤ ꯐꯖꯕ ꯉꯥꯛꯇ ꯏꯜꯂꯦ꯫
ꯐꯖꯕ ꯉꯛꯇ ꯈꯪꯗꯦ ꯑꯗꯨꯅꯤ꯫ ꯑꯗ ꯍꯧꯖꯤꯛꯇꯤ ꯃꯈꯟ ꯃꯈꯟ ꯋꯥꯏꯐꯝꯒꯁꯨ ꯂꯩꯔꯤꯅ
ꯂꯩ ꯑꯗꯣ ꯑꯃꯨ ꯑꯃꯨꯛ ꯏꯁꯦ ꯋꯥꯏꯕꯁꯦ ꯀꯥꯟꯅꯕ ꯍꯣꯏ ꯃꯈꯜ ꯃꯈꯟꯕꯨꯗꯤ ꯏꯗꯤꯟ ꯐꯪꯉꯦꯕꯀꯣ ꯂꯨꯄꯥ ꯂꯤꯁꯤꯡ ꯑꯃ ꯑꯅꯤ ꯑꯍꯨꯝ ꯑꯗꯨꯝ ꯆꯪꯉꯦꯅ ꯋꯥꯏꯕꯗꯣꯅ ꯑꯥ ꯑꯗꯨ ꯁꯔꯨꯛꯄꯨꯗꯤ ꯄꯩꯁꯥ ꯍꯥꯞ ꯍꯥꯞꯆꯜꯂ ꯑꯃꯅ ꯂꯩꯍꯧ ꯐꯩ꯫
ꯑꯗꯣ ꯉꯝꯗꯤ ꯉꯝꯗꯕꯒꯤ ꯇꯧꯅꯥꯕ꯫
ꯑꯥ ꯐꯅꯦꯛꯀꯨꯝꯕꯗꯨꯗꯤ ꯑꯗꯨꯝ ꯍꯣꯡꯉꯦꯗꯅ ꯂꯤꯁꯤꯡ ꯑꯃ ꯈꯔ ꯍꯦꯟꯕꯗ ꯑꯗꯨꯝ ꯐꯪꯉꯦꯕ ꯔꯅꯤꯒꯨꯝꯕꯁꯤꯗꯤ ꯇꯥꯡꯉꯦꯕ꯫ ꯑꯗꯨꯅ ꯔꯥꯅꯤꯁꯦ ꯑꯅꯤꯒꯨꯝ ꯑꯣꯏꯍꯜꯂꯒꯀꯣ ꯃꯥ - ꯃꯥꯒꯤ ꯑꯄꯥꯝꯕ ꯃꯆꯨ ꯑꯣꯏꯔꯒ ꯑꯗꯨꯃꯥꯏꯅ ꯇꯧꯁꯦꯅꯗꯤ ꯍꯥꯏꯅꯔꯤ ꯑꯉꯥꯡ ꯅꯨꯄꯤ ꯃꯆꯥ ꯈꯔꯒ
ꯎꯝ ꯏꯆꯦ ꯑꯗꯨꯗꯤ ꯑꯗꯨꯗꯤ ꯌꯥꯍꯧꯒꯦ ꯑꯃ꯫
ꯎꯝ ꯊꯖꯤꯜꯂꯒꯦ ꯅꯪꯒꯤ ꯑꯃ꯫
ꯈꯣꯏ ꯆꯦ ꯏꯕꯥꯟꯅꯤꯁꯨ ꯕꯅꯤꯅꯅꯦ
ꯃꯥꯅꯦ - ꯃꯥꯅꯦ꯫
ꯊꯥ ꯑꯃ ꯂꯨꯍꯣꯡ ꯑꯃ ꯁꯨꯝ ꯊꯣꯛꯂꯛꯀꯥꯟꯗ ꯏꯕꯥꯅꯤ ꯁꯨꯝ ꯄꯨꯟꯅ ꯆꯠꯃꯤꯟꯅꯕ ꯌꯥꯎꯕ ꯃꯇꯝꯗꯣ ꯑꯗꯨ ꯅꯨꯡꯉꯥꯏꯇꯦꯕ ꯑꯩꯈꯣꯏꯁꯦ ꯎ ꯑꯃ ꯂꯩꯕꯁꯤꯅ ꯍꯥꯏꯗꯤ ꯑꯩ ꯏꯊꯟ ꯆꯠꯄꯣꯏꯗꯤ ꯑꯃꯨꯛ ꯐꯕ ꯃꯥ ꯏꯊꯟ ꯆꯠꯄꯣꯏꯗꯤ ꯌꯥꯕ꯫
ꯎꯝ ꯎꯝ ꯎꯝ꯫
ꯏꯕꯅꯤꯃꯛ ꯊꯣꯛ ꯆꯜꯂꯦ꯫ ꯎꯝ ꯆꯠꯂꯀꯥꯟꯗ ꯍꯥꯏꯗꯤ ꯅꯨꯡꯉꯥꯏꯇꯕꯗꯨ ꯇꯧꯋꯦꯕ ꯑꯗꯨꯒꯨꯝꯕꯅ ꯌꯥꯍꯧꯒꯦ ꯑꯗꯨꯃꯗꯤ ꯏꯆꯦ ꯀꯥꯎꯅꯤ ꯍꯥꯏꯕ
ꯎꯝ ꯎꯝ ꯑꯗꯨ ꯃꯤꯗꯤꯅꯦ ꯐꯤꯒꯦꯁꯨ ꯇꯧꯅꯩꯌꯦꯕꯀꯣ ꯥꯏꯩꯅ ꯐꯤꯒꯦ ꯑꯗꯨ ꯌꯥꯎꯁꯤꯜꯂꯛꯑꯗꯤ ꯄꯩꯁꯥꯗ ꯆꯥꯎꯈꯠꯂꯛꯏꯗꯅ
ꯍꯣꯏ ꯍꯣꯏ ꯑꯗꯨꯅ ꯑꯗꯨꯅꯦ ꯀꯣꯟꯅ ꯇꯞꯅ ꯑꯃꯨꯛ ꯌꯥꯎꯒꯦ ꯏꯆꯦ ꯑꯍꯥꯟꯕ
ꯑꯥ ꯎꯝ
ꯑꯗꯨꯨ ꯍꯥꯟꯅ ꯌꯥꯍꯧꯒꯦ ꯍꯥꯏꯗꯤ ꯨꯉꯕ ꯍꯨꯟꯕꯉꯝ ꯑꯣꯏꯗꯕ ꯑꯗꯣ ꯍꯧꯖꯤꯛ ꯄꯩꯁꯥꯁꯨ ꯌꯥꯝ ꯑꯩꯁꯨ ꯑꯝꯇ ꯑꯌꯥꯝꯕ ꯊꯕꯛꯀꯨꯝꯕꯗꯣ ꯀꯩꯁꯨ ꯇꯧꯗ꯭ꯔꯤꯕ ꯆꯦ ꯍꯧꯖꯤꯛꯇꯣ ꯑꯉꯥꯡꯒ ꯈꯤꯇꯪ ꯇꯨꯏꯁꯟ ꯀꯩꯀꯥ ꯇꯧꯕꯁꯤꯅꯗꯤ ꯀꯩꯁꯨ ꯄꯩꯁꯥ ꯌꯥꯝ ꯐꯪꯕ ꯅꯠꯇꯕ
ꯍꯣꯏ
ꯑꯗꯨꯅ ꯌꯥꯝ ꯌꯥꯎꯁꯟꯕꯗꯣ ꯀꯤꯖꯩꯍꯤ ꯑꯃꯗꯨ ꯗꯨꯃꯥ ꯍꯥꯟꯅ ꯌꯥꯎꯔꯒꯦ ꯑꯗꯨꯒ ꯃꯇꯨꯡꯗ ꯑꯃꯨꯛ ꯃꯌꯥꯝ ꯏꯆꯦ ꯂꯩꯔꯤꯕꯕꯅꯤꯅ ꯏꯆꯦꯅ ꯍꯥꯏꯔꯛꯑꯒ
ꯍꯥꯏꯔꯛꯀꯦ ꯍꯥꯏꯔꯛꯀꯦ ꯑꯗꯣ ꯈꯣꯏꯔꯣꯝꯒꯤꯗꯤꯅꯦ ꯐꯤꯁꯨ ꯐꯖꯕꯅꯦꯕ ꯐꯤꯁꯥꯗꯣ ꯍꯥꯏꯗꯤ ꯑꯗꯨꯝ ꯍꯥꯏꯗꯤ ꯊꯥꯏꯅꯉꯥꯏꯗꯒꯤ ꯐꯤ ꯁꯥꯔꯛꯑꯕ ꯃꯤ ꯑꯣꯏꯕ ꯑꯗꯒꯤꯗꯤ ꯁꯨꯝ ꯈꯨꯠ ꯅꯥꯟꯕ ꯑꯗꯨꯝ ꯍꯥꯏ ꯈꯪꯗꯦ ꯍꯥꯏꯗꯅꫭ ꯐꯤ ꯁꯥꯕꯁꯦ ꯃꯁꯥ ꯌꯥꯝ ꯅꯥꯜꯂꯦꯕ ꯑꯗꯨꯅ ꯂꯂꯣꯟꯕꯤꯉꯩꯅꯁꯨꯅꯦ ꯑꯩꯈꯣꯏꯔꯣꯝꯒꯤ ꯐꯤꯁꯤꯗ ꯇꯥꯟꯅꯩꯌꯦꯕ ꯑ ꯑꯗꯨꯅꯅꯦ ꯐꯤꯁꯦ ꯌꯥꯗꯦ ꯗꯦ ꯂꯧꯕ ꯀꯣꯟꯅꯗ꯭ꯔꯦ ꯍꯥꯏꯔꯁꯨꯅꯦ ꯁꯪꯗꯣꯔꯤꯅꯦ ꯃꯣꯏ ꯑꯃꯇ ꯈꯥꯏꯌꯣ ꯑꯃꯇ ꯈꯥꯏꯌꯣꯅ
ꯍꯣꯏ ꯑꯗꯨ ꯍꯥꯏꯅꯤꯡꯉꯁꯤꯦ ꯃꯣꯏꯒꯤꯔꯣꯝꯒꯤ ꯐꯤꯅꯅꯦ
ꯑ ꯑꯝ
ꯁ꯭ꯋꯥꯏꯗ ꯁꯥꯟꯅꯔꯤꯉꯩꯁꯤꯅ ꯑꯃ ꯅꯪꯅꯕ ꯌꯣꯜꯍꯧꯅꯕꯒꯤ ꯇꯧꯕꯗ ꯑꯗꯣ ꯃꯤꯒꯤ ꯈꯟꯗꯕ ꯐꯖꯅ ꯑꯗꯨ ꯑꯣꯏꯌꯦ ꯑꯣꯅꯕꯒꯤ ꯍꯥꯏꯗꯤ ꯑꯗꯨꯝ ꯑꯗꯨꯃꯥꯏꯅ ꯑꯣꯏꯕꯒꯤ ꯐꯖꯗꯦꯕ
ꯍꯣꯏ ꯑꯗꯨ ꯔꯥꯅꯤꯅꯦ ꯍꯥꯏꯔꯒ ꯌꯥꯝ ꯐꯤ ꯄꯥꯝꯃꯟꯕꯁꯨ ꯐꯖ ꯗꯦꯕ ꯑꯗꯒꯤꯗꯤ ꯊꯥ ꯀꯠꯃꯜꯂꯁꯨ ꯐꯖꯗꯦꯕ ꯆꯥꯡ ꯑꯃꯗꯀꯣ ꯄꯩꯁꯥꯗꯣ ꯆꯞ
ꯑꯗꯨꯅꯦ ꯄꯩꯁꯥ ꯄꯩꯁꯥꯗꯤ ꯆꯞ ꯃꯥꯟꯅꯔꯅꯤ ꯑꯗꯨꯒꯀꯣ ꯟ ꯐꯖꯗꯕꯁꯨ ꯑ ꯍꯥꯏꯗꯤ ꯇꯥꯡꯅ ꯂꯩꯕꯅꯤꯅ ꯈꯔ ꯐꯖꯅꯤ ꯏ
ꯎꯝ
ꯂꯩꯒꯦ ꯂꯩꯔꯒ ꯍꯥꯏꯗꯤ ꯌꯥꯝ ꯂꯩꯔꯒ ꯂꯩꯕ ꯅꯠꯇꯦ ꯍꯥꯏꯗꯤ ꯄꯩꯁꯥ ꯈꯛꯇꯪ ꯂꯩꯕ ꯂꯩꯖꯔꯒ ꯑꯃꯨꯛ ꯊꯤꯕꯗꯨꯁꯨ ꯅꯨꯡꯉꯥꯏꯇꯦ
ꯑꯣ ꯑꯗꯨꯗꯤ ꯐꯔꯦ ꯐꯔꯦ ꯅꯥꯎꯁꯥ ꯅꯪ ꯑꯃ ꯊꯥꯖꯤꯜꯂꯒꯦꯀꯣ
ꯍꯣꯏ ꯍꯣꯏ ꯏꯆꯦ ꯊꯥꯖꯜꯂꯣ ꯑꯩꯒꯤ ꯑꯗꯨꯃꯗꯤ
ꯑ ꯑ ꯑ ꯑꯇꯩ ꯑꯇꯩ ꯀꯝꯇ ꯍꯪꯅꯈꯤꯒꯦ
ꯍꯣꯏ ꯍꯣꯏ ꯏꯆꯦ ꯍꯣꯏ ꯍꯣꯏ ꯊꯝꯃꯦ ꯊꯝꯃꯦ ꯍꯣꯏ ꯏꯆꯦ